ꯑ
ꯆꯦ ꯍꯥꯎ ꯇꯥꯔꯕꯣ
ꯇꯥꯔꯦ ꯑꯥ ꯇꯥꯔꯦ
ꯎꯝ ꯀꯩ ꯏꯟꯖꯥꯡ ꯆꯥꯔꯒꯦ
ꯑꯩꯈꯣꯏꯗꯤ ꯌꯦꯔꯨꯝꯊꯣꯡ ꯆꯥꯏ ꯅꯣꯏꯗꯤ ꯅꯣꯏꯗꯤ ꯀꯩ ꯏꯟꯖꯥꯡ ꯆꯥꯒꯦ
ꯅꯦꯠꯋꯥꯛ ꯈꯔ ꯅꯨꯡꯉꯥꯏꯇꯕ ꯃꯥꯜꯂꯦ
ꯆꯦ
ꯍꯥꯎ
ꯂꯣ
ꯎꯝ ꯇꯥꯔꯦ ꯇꯥꯔꯦ
ꯇꯥꯔꯕ
ꯇꯥꯔꯦ
ꯎ
ꯅꯪ ꯅꯍꯥꯟꯒꯤ ꯅꯪꯅ ꯄꯥꯜꯂꯝꯕ ꯑꯃ ꯀꯩꯅꯣ ꯁꯔꯆꯟꯗ꯭ꯔꯁꯦ ꯅꯨꯄꯤ ꯊꯤꯗ ꯃꯥꯜꯂꯦꯅ ꯍꯥꯏꯕꯗꯣ
ꯑꯥ
ꯃꯥꯗꯣ ꯅꯨꯄꯤꯗꯤ ꯊꯤꯌꯦꯕꯀꯣ ꯃꯥꯏ ꯅꯨꯄꯤꯒ ꯃꯆꯥꯒ ꯁꯤꯕꯩꯅꯦꯕ ꯑꯗꯨꯒ ꯃꯥꯒꯤ ꯅꯨꯄꯤꯒꯤ ꯀꯦꯔꯦꯛꯇꯔꯁꯦ ꯑꯀꯣꯟꯕ ꯃꯥꯅ ꯀꯩꯅꯣ ꯁ꯭ꯔꯤꯀꯥꯟꯅ ꯊꯦꯡꯅꯕ ꯅꯨꯄꯤꯗꯣ
ꯀꯣꯟꯕ ꯊꯦꯡꯅꯕ ꯑ ꯃꯥꯅ ꯂꯝꯕꯣꯏꯕꯒꯤ ꯁꯪꯗꯒꯤ ꯊꯣꯛꯂꯛꯑꯒ ꯀꯔꯝꯕ ꯑꯣꯏꯗꯣꯏꯅꯣ
ꯑꯃ ꯀꯩꯅꯣ ꯑꯅꯟꯗ ꯗꯦꯗꯤ ꯅꯠꯇꯕꯗꯣ
ꯔꯣꯗꯤꯗꯗ
ꯅꯤꯔꯨꯗꯨꯗꯤ ꯅꯠꯇꯕ ꯑꯃ ꯑꯀꯣꯟꯕ ꯊꯦꯡꯅꯕꯗ ꯔꯥꯁ ꯂꯛꯁꯃꯤꯗꯣ ꯑꯗꯨꯗ ꯃꯥꯒꯤ ꯑꯁꯦꯡꯕ ꯋꯥꯏꯐꯀꯤ ꯀꯦꯔꯦꯛꯇꯔꯁꯦ ꯔꯥꯖ ꯂꯛꯁꯃꯤꯗ ꯄꯥꯜꯂꯒ ꯏ ꯍꯥꯏꯌꯦꯕꯀꯣ ꯑꯗꯨꯃꯥꯏꯅ ꯍꯥꯏꯌꯦ ꯃꯥꯗꯣ ꯎ ꯅꯨꯄꯤꯗꯤ ꯔꯥꯖ ꯂꯛꯁꯃꯤ ꯃꯛꯇꯤ ꯅꯠꯇꯦꯕ ꯃꯥꯅ ꯂꯧꯔꯤꯁꯦ ꯍꯥꯏꯗꯤ ꯃꯥ ꯑꯇꯣꯞꯄ ꯅꯨꯄꯤ ꯂꯧꯋꯦ ꯑꯗꯨꯒ ꯑꯇꯣꯞꯄ ꯅꯨꯄꯤꯗꯨ ꯁꯤꯈꯤꯕꯗꯒꯤ ꯃꯥꯅ ꯔꯥꯁ ꯂꯛꯁ ꯃꯤꯗꯨꯗ ꯃꯥꯒꯤ ꯀꯦꯔꯦꯛꯇꯔꯗꯣ ꯍꯥꯞꯄꯀꯥꯟꯗ ꯑꯣꯏꯅ ꯏꯔꯛꯄ ꯍꯥꯏꯇꯥꯔꯦ
ꯑꯣ ꯑꯗꯣ ꯔꯥꯁ ꯂꯛꯁꯃꯤꯗꯤ ꯖꯒ ꯖꯒꯣꯏ ꯁꯥꯕꯤꯗꯨꯣ
ꯑꯥ
ꯑꯗꯨꯗꯨꯅꯦꯀꯣ
ꯍꯣꯏ ꯖꯒꯣꯏ ꯁꯥꯕꯤꯗꯨꯅꯦꯕ
ꯑꯥ
ꯑꯗ ꯃꯥꯅ ꯅꯨꯄꯤꯗ ꯗꯥꯏꯔꯦꯛ ꯍꯥꯏꯗꯤ ꯀꯩꯅꯣꯗꯨꯗ ꯋꯥꯔꯤꯗꯨꯗꯗꯤ ꯔꯥꯁ ꯂꯛꯁꯃꯤꯒꯤ ꯋꯥꯔꯤ ꯑꯃ ꯑꯣꯏꯅ ꯄꯨꯊꯣꯛꯑꯒ ꯏꯔꯦꯗꯅ
ꯎꯝ
ꯑꯗꯨꯗ ꯃꯥꯒꯤ ꯅꯨꯄꯤꯗꯨꯒꯤ ꯀꯦꯔꯦꯛꯇꯔꯗꯣ ꯍꯥꯞꯄꯦ ꯍꯥꯏꯕ ꯔꯥꯁ ꯂꯛꯁꯃꯤꯃꯛꯇꯤ ꯗꯥꯏꯔꯦꯛ ꯅꯠꯇꯦꯕ ꯃꯥꯅ ꯂꯧꯔꯤꯕ ꯅꯨꯄꯤꯗꯤ
ꯎꯝ ꯍꯣꯏ ꯃꯥꯒꯤ ꯋꯥꯉꯥꯡ ꯁꯉꯥꯡ ꯃꯑꯣꯡ ꯃꯇ ꯇꯧꯗꯨꯗ ꯍꯥꯄꯛꯄ ꯑꯣꯏꯔꯝꯃꯅꯤ
ꯑꯥ ꯑꯗꯨꯃꯥꯏꯅ ꯍꯥꯏꯕꯅꯦ
ꯃꯥꯁꯦ ꯑꯩꯅ ꯃꯥꯥꯏ ꯈꯪꯅꯤꯡꯉꯤꯁꯦ ꯃꯥꯥꯏ ꯀꯦꯔꯦꯛꯇꯔꯁꯦ
ꯎ ꯉꯥꯎꯔꯤ ꯐꯩꯔꯤ ꯑꯗꯨꯝ ꯂꯩꯔꯖ꯭ꯔꯥ
ꯍꯣꯏ
ꯑꯗꯨꯝ ꯑꯗꯨꯃꯥꯏꯅ ꯑꯗꯨꯝ ꯋꯥꯏꯀꯦꯛꯆꯁꯦ ꯏꯕ ꯃꯇꯝꯗ ꯁꯨꯃꯥꯏꯅ ꯂꯥꯏꯔꯤꯛ ꯇꯝꯃ ꯈꯣꯠꯂꯒ ꯁꯨꯃꯥꯏꯅ ꯁꯨꯃꯥꯏꯅ ꯊꯦꯡꯅꯕ ꯈꯣꯠꯄ ꯃꯥꯏ ꯃꯃꯥ ꯑꯉꯥꯡ ꯑꯣꯏꯔꯤꯉꯩꯗꯗꯤ ꯃꯥ ꯑꯗꯨꯝ ꯑꯐꯕ ꯑꯉꯥꯡ ꯑꯣꯏꯅ ꯑꯗꯨꯝ ꯍꯧꯔꯛꯑꯦꯗꯅ ꯑꯗꯨꯒ ꯑꯗꯨꯝ ꯆꯥꯎꯔꯛ ꯆ ꯀꯥꯟꯗ ꯃꯦꯟꯃꯥ ꯇꯥꯈꯤꯗ꯭ꯔꯦꯅ ꯍꯥꯏꯔꯒ ꯂꯣꯏꯁꯟꯗꯣꯏꯕ ꯃꯥꯏ ꯀꯦꯔꯦꯛꯇꯔꯁꯦ
ꯎꯝ ꯍꯣꯏ ꯃꯥꯁꯦ ꯑꯉꯥꯡ ꯑꯣꯏꯔꯤꯀꯥꯟꯗꯗꯤ ꯃꯥꯒꯤ ꯃꯄꯥꯁꯦ ꯀꯩꯅꯣ ꯈꯔ ꯉꯥꯎꯁꯟꯅꯕ ꯑꯣꯏꯕꯗꯒꯤ ꯃꯃꯥꯒꯤ ꯃꯃꯥꯒꯤ ꯃꯄꯥꯝꯗ ꯂꯥꯛꯑꯦꯗꯅ ꯑꯗꯨꯒ ꯃꯃꯥꯏ ꯃꯄꯥꯝꯗꯅꯦꯕ ꯁ꯭ꯔꯤꯀꯥꯟꯒꯤꯗ ꯑ ꯃꯥꯅ ꯑꯌꯥꯝꯕ ꯍꯥꯏꯗꯤ ꯖꯣꯏꯟ ꯐꯦꯃꯤꯂꯤꯒꯤ ꯃꯑꯣꯡꯒ ꯏꯔꯤꯕ ꯋꯥꯔꯤ ꯑꯇꯩꯖꯤꯡꯖꯦ
ꯑꯣ
ꯃꯄꯥ ꯃꯃꯥꯒꯤ ꯎꯝ ꯃꯞ ꯃꯃꯥ ꯄꯣꯛꯄ ꯃꯄꯨ ꯍꯥꯏꯇꯥꯔꯦ ꯑꯗꯨꯒꯤ ꯌꯨꯝꯗ ꯂꯩꯔꯀꯥꯟꯗ ꯏꯔꯛꯄ ꯑꯗꯨꯝ ꯀꯥꯟꯅꯗꯤ ꯒ꯭ꯌꯥꯟ ꯇꯥꯔꯒ ꯃꯥꯁꯦ ꯑꯗꯨꯝ ꯎꯝ ꯍꯧꯔꯛꯑꯝꯃꯦ ꯑꯗꯨꯗꯒꯤꯗꯤ ꯑ ꯃꯇꯝ ꯈꯔ ꯂꯩꯔꯀꯥꯟꯗ ꯃꯥꯁꯦ ꯃ ꯃꯄꯥ ꯍꯥꯏꯗꯤ ꯑꯗꯨꯝ ꯃꯌꯨꯝꯗꯣꯗꯨꯝ ꯍꯣꯡꯉꯛꯈ꯭ꯔꯦꯕ ꯃꯐꯝ ꯑꯇꯣꯞꯄꯗ ꯊꯕꯛꯀꯨꯝꯕ ꯑꯇꯣꯞꯄ ꯀꯩꯀꯥ ꯇꯧꯔꯀꯥꯟꯗ ꯃꯗꯣ ꯑ ꯍꯥꯏꯗꯤ ꯋꯥꯔꯤꯕꯨꯗꯤ ꯑꯗꯨꯝ ꯏꯖꯔꯀꯥꯟꯗ ꯃꯥꯅ ꯊꯦꯡꯅꯔꯛꯈꯤꯕ ꯂꯥꯏꯐ ꯑꯦꯛꯁꯄꯤꯔꯦꯟꯟꯁ ꯃꯌꯥꯝꯗꯨꯅꯅꯦꯕ ꯃꯥꯅ ꯏꯔꯛꯏꯕ ꯃꯌꯥꯝꯗꯣ ꯑꯗꯨꯝ ꯖꯣꯏꯟ ꯐꯦꯃꯤꯂꯤꯒꯤ ꯑ ꯀꯔꯤꯑꯕ ꯅꯤꯁꯥ ꯀ꯭ꯔꯤꯁꯤ ꯅꯤꯁꯥ ꯀ꯭ꯔꯤꯇꯤ ꯍꯥꯏꯕ꯭ꯔꯥ ꯑꯗꯨ ꯑꯃꯁꯨ ꯃꯥꯅ ꯏꯕꯅꯦꯕ ꯑꯗꯨꯗ ꯖꯣꯏꯟ ꯐꯦꯃꯤꯂꯤꯒꯤ ꯐꯖꯅ ꯃꯃꯤ ꯇꯥꯕ ꯎꯕꯅꯦꯕ ꯑꯗꯨꯃꯥꯏ ꯇꯧꯔꯀꯥꯟꯗ ꯑꯪ ꯃꯃꯥꯏꯅ ꯂꯧꯖꯕ ꯅꯨꯄꯤꯗꯨꯁꯨ ꯑꯃꯨꯛ ꯁꯤꯒꯔꯦ ꯑꯉꯥꯡꯖꯨ ꯀꯩꯖꯨ ꯑꯝꯇ ꯂꯩꯍꯧꯕ ꯅꯠꯇꯕꯅꯤꯅ ꯃꯥꯗꯣ ꯑꯗꯨꯝ ꯑꯉꯥꯎꯕ ꯍꯥꯏꯗꯤ ꯑꯉꯥꯎꯕ ꯍꯥꯏꯕꯗꯤ ꯃꯁꯥꯒꯤ ꯑꯗꯨꯝ ꯗ ꯃꯇꯣꯝꯇ ꯑꯗꯨꯝ ꯂꯩꯖꯔꯒ ꯍꯣꯏ ꯍꯣꯏ ꯑꯗꯨꯃꯥꯏꯅ ꯇꯧꯕ ꯃꯤ ꯑꯣꯏꯗꯣꯏꯅꯦ ꯑꯥꯔ꯭ꯠꯁꯦ
ꯎꯝ ꯍꯣꯏ ꯑꯗꯣ ꯑꯗꯣ ꯑꯗꯣ ꯑꯩꯈꯣꯏꯅ ꯏꯕꯗꯗꯤ ꯑꯗꯨꯗꯨꯗꯤ ꯏꯕ ꯌꯥꯔꯣꯏꯅꯦꯀꯣ ꯑꯦꯛꯖꯥꯝꯗꯗꯤ ꯂꯥꯏꯔꯤꯛꯇ ꯌꯥꯎꯕꯗꯣ ꯏꯗꯣꯏꯅꯦꯕ
ꯃꯥꯅꯦ ꯂꯥꯏꯔꯤꯛꯇ ꯌꯥꯎꯕ ꯑꯗꯨ
ꯂꯥꯏꯔꯤꯛ ꯂꯥꯏꯔꯤꯛꯇꯨꯗꯁꯨ ꯑꯗꯨꯝ ꯃꯦꯟꯃꯥꯟ ꯇꯥꯈꯤꯗ꯭ꯔꯦꯗꯅ ꯃꯥꯥꯏ ꯀꯦꯔꯦꯛꯇꯔꯗꯣ ꯂꯣꯏꯁꯜꯂꯛꯄꯗ ꯑꯗꯨꯝ ꯎꯝ
ꯃꯥꯒꯤ ꯀꯦꯔꯦꯛꯇꯔꯅꯤ ꯅꯩꯅꯕꯗꯗꯤ ꯃꯥꯒ ꯁꯤꯒꯤ ꯂꯥꯏꯔꯤꯛꯁꯦ ꯏꯔꯝꯃꯤꯖꯦ ꯁꯤꯒꯤ ꯃꯇꯥꯡꯗ ꯃꯥꯅ ꯁꯨꯃꯥꯏꯅ ꯊꯦꯡꯅꯔꯛꯈꯤꯕꯗꯨꯅꯅꯦ ꯀꯥꯏꯅꯒ ꯍꯦꯟꯅ ꯃꯃꯨꯠ ꯇꯥꯅ ꯈꯪꯅꯕ ꯍꯥꯏ
ꯎꯝ
ꯑꯗꯨꯒꯨꯝꯕꯒꯤ ꯍꯥꯞꯄꯩ ꯋꯥꯅꯤꯗ
ꯑꯍꯣꯏ ꯑꯗꯣ ꯁꯤ ꯑꯗꯨꯗꯤ ꯃꯥꯒꯤ ꯂꯥꯏꯔꯤꯛꯁꯦ ꯃꯤꯅꯗꯤ ꯕꯥꯏꯑꯣꯒ꯭ꯔꯥꯐꯤꯅꯦ ꯑꯣꯇꯣ ꯕꯥꯏꯑꯣꯒ꯭ꯔꯥꯐꯤꯅꯦ ꯍꯥꯏꯖꯦ ꯃꯄꯨꯡ ꯐꯥꯕꯒꯤꯗꯤ ꯈꯤꯇꯪ ꯋꯥꯠꯂꯤꯀꯣ
ꯍꯣꯏ ꯃꯄꯨꯡ ꯐꯥꯕꯗꯤ ꯋꯥꯠꯂꯦ ꯑꯗꯨꯝ ꯍꯥꯏꯗꯤ ꯀꯅꯥꯝꯇ ꯑꯗꯨꯝ ꯍꯟꯗ꯭ꯔꯦꯠ ꯄꯥꯔꯁꯦꯟꯗꯤ ꯑꯗꯨ ꯀꯩꯁꯨ ꯏꯅꯗꯦꯗꯅ ꯑꯣꯇꯣꯕꯥꯏꯌꯣꯒ꯭ꯔꯥꯐꯤ ꯏꯕꯁꯦ
ꯎꯝ ꯍꯣꯏ ꯑꯗꯨ ꯃꯥꯏꯖꯦ ꯑꯃꯨꯛ ꯎꯝ ꯃꯥꯥꯏꯁꯦ ꯑꯅꯤ ꯍꯥꯏꯗꯤ ꯎꯝ ꯗꯕꯜ ꯃꯤꯅꯤꯡ ꯑꯣꯏꯍꯟꯕꯗꯣ ꯗꯥꯏꯔꯤꯛꯁꯤꯗ ꯌꯥꯎꯔꯤꯕ ꯀꯦꯔꯦꯛ ꯇꯔꯕꯨ ꯑꯣꯏꯔꯣ ꯏꯊꯣꯔꯛꯄ ꯈꯣꯠꯇꯣꯔꯛꯄ ꯃꯑꯣꯡꯖꯦ
ꯎꯝ ꯇꯣꯉꯥꯟꯕ ꯑꯃꯃꯝ ꯑꯣꯏꯍꯟꯕꯗꯣ ꯀꯦꯔꯦꯛꯇꯔꯗꯤ ꯈꯒꯂꯒꯗꯤ ꯍꯥꯞꯄ ꯀꯥꯟꯗ ꯃꯄꯨꯡ ꯐꯥꯅ ꯑꯝꯇ ꯏꯗꯕꯅꯦꯕ
ꯎꯝ ꯃꯇꯦꯛ ꯑꯃꯕꯨ ꯍꯦꯛ ꯕꯣꯔꯤꯡ ꯆꯨꯕ ꯖꯒꯥꯗꯣ ꯀꯩꯝ ꯌꯥꯎꯗꯦ ꯌꯥꯝ ꯅꯨꯡꯉꯥꯏꯍꯜꯂꯒ
ꯏꯕ ꯌꯥꯝꯅ ꯍꯩꯕ ꯑꯣꯏꯕꯗꯣ ꯃꯥꯁꯨ
ꯑꯣ
ꯕꯪꯀꯤꯝ ꯆꯟꯗ꯭ꯔꯅꯦ ꯕꯪꯀꯤꯝ ꯆꯟꯗ꯭ꯔꯅꯦ ꯁꯔꯠꯆꯟꯗ꯭ꯔꯅꯦ ꯑꯗꯨꯒ ꯔꯕꯤꯗ꯭ꯔꯅꯥꯊꯅꯦ ꯃꯣꯏꯒꯨꯟꯁꯦ ꯌꯣꯠꯁꯕꯤ ꯑꯃ ꯄꯨꯡ ꯑꯍꯨꯝ ꯍꯥꯏꯗꯤ ꯉꯜꯂꯤꯉꯩ ꯃꯇꯝꯒꯤ ꯍꯥꯏꯇꯥꯔꯦ ꯏꯟꯗꯤꯌꯟꯒꯤ
ꯎꯝꯕꯂꯥ
ꯍꯣꯏꯕ ꯕꯪꯂꯥꯒꯤ ꯇ꯭ꯔꯦꯖꯔꯒꯤ ꯑꯗꯨꯥꯏꯅ ꯑꯐꯥꯎ ꯑꯣꯏꯕꯒꯤ ꯑꯌꯥꯝꯕꯅ ꯑꯗꯨꯝ ꯁꯔꯆꯟꯗ꯭ꯔꯁꯦ ꯕꯪꯒꯦꯝ ꯆꯟꯗ꯭ꯔꯁꯨ ꯑꯗꯨꯝ ꯊꯦꯡꯅꯩ ꯑꯗꯨꯝ ꯑꯍꯨꯝꯁꯤꯗ ꯑꯗꯨꯝ ꯎꯪꯉꯀꯥꯟꯗ ꯑꯗꯨꯝ ꯍꯪꯕꯅꯦꯕ ꯀꯣꯏꯁꯟꯒꯨꯝꯕ ꯂꯥꯛꯄꯁꯦ ꯃꯦꯟ ꯑꯣꯏꯅ ꯑꯗꯨꯝ ꯃꯣꯏꯒꯤ ꯑꯣꯇꯣꯕꯥꯏꯌꯣꯒ꯭ꯔꯥꯐꯤꯗꯣ ꯈꯔ ꯈꯪꯉꯒꯗꯤ ꯑꯦ ꯃꯥ ꯁꯨꯃꯥꯏꯅ ꯇꯧꯈꯤꯕꯗꯣ ꯁꯤ ꯂꯥꯛꯀꯦ ꯈꯤꯕꯅꯤ ꯍꯥꯏꯕꯗꯨꯒꯤ ꯈꯪꯗꯕꯗꯤ ꯌꯥꯗꯕ
ꯎ
ꯁꯤ꯭ꯔꯤ ꯀꯝꯄꯥꯜ ꯑꯣꯏꯔꯕꯣ
ꯄꯕ ꯂ ꯑꯣꯏꯋꯦꯣ ꯄꯥꯕ ꯂꯣꯏꯔꯦ ꯑꯩ ꯑꯦꯛꯖꯥꯝꯕꯨꯗꯤ ꯃꯥ ꯊꯣꯛꯇꯣꯏ ꯋꯥꯠꯂꯤ
ꯑꯣꯨꯝ ꯋꯥꯜ ꯇꯨ ꯎ ꯂꯩꯥꯏꯕꯅꯦ
ꯇꯨꯁꯨ ꯂꯩ ꯍꯥꯏꯌꯦ ꯑꯩꯈꯣꯏꯗ ꯋꯥꯟꯗꯪ ꯇꯝꯃꯦꯕꯀꯣ ꯇꯨꯗꯨꯅ ꯑꯃꯨꯛ ꯑꯦꯛꯖꯥꯝ ꯂꯣꯏꯔꯒ ꯂꯩꯔꯒ ꯄꯥꯔꯁꯦ
ꯐꯔꯦ ꯐꯔꯦ ꯑꯩꯈꯣꯏ ꯄꯥꯊꯣꯛꯑ ꯈꯒ ꯁꯪꯀꯥꯟ
ꯍꯣꯏ ꯇꯣꯛꯅꯤꯡꯕꯗ ꯉꯁꯤꯗꯤ
ꯕꯪꯒꯤꯡ ꯆꯟꯗ꯭ꯔꯒꯤꯗꯤ ꯌꯥꯝ ꯀꯟꯅ ꯈꯪꯕ ꯑꯣꯏꯔꯤꯕ ꯑꯩ
ꯑꯩꯁꯨ ꯈꯪꯗꯦ ꯃꯃꯤꯡꯗꯣ ꯌꯥꯝ ꯇꯥꯗꯦ ꯍꯟꯗꯛ ꯈꯇꯪ ꯁꯤꯒꯤ ꯁ꯭ꯔꯤꯀꯥꯟ ꯇꯥꯔꯛꯑꯀꯥꯟꯗ ꯃꯥꯁꯨ ꯑꯗꯨꯝ ꯃꯃꯤꯡꯗꯣ ꯑꯗꯨꯝ ꯊꯣꯛꯂꯛꯑꯦꯕꯀꯣ ꯁꯔꯠꯆꯟꯗ꯭ꯔꯒꯤ ꯃꯤꯡ ꯊꯣꯛꯂꯛꯑꯀꯥꯟꯗ ꯃꯣꯏ ꯏꯔꯥ ꯑꯃꯇꯗꯪ ꯑꯣꯏꯃꯤꯟꯅꯕꯒꯤ
ꯍꯣꯏ ꯁꯔꯠꯆꯟꯗ꯭ꯔꯅꯦ ꯕꯪꯀꯤꯝ ꯆꯟꯗ꯭ꯔꯅꯦ ꯔꯕꯤꯟꯗ꯭ꯔꯅꯥꯠꯅꯦ ꯃꯣꯏꯍꯨꯝꯁꯦ ꯑꯗꯨꯝ ꯈꯔ ꯈꯔ ꯑꯗꯨꯝ ꯃꯥꯟꯅꯕꯅꯦꯕ ꯍꯥꯏꯗꯤ ꯑꯐꯥꯎꯕ ꯉꯥꯛꯇ ꯑꯣꯏꯕꯅꯤꯅ ꯈꯤꯇꯪ ꯀꯣꯏꯁꯟꯒ ꯑꯃꯇꯪ ꯂꯩꯔꯒ ꯍꯪꯉꯛꯄꯗꯀꯣ
ꯎꯝ
ꯑꯣꯇꯣꯕꯥꯏꯌꯑꯣꯒ꯭ꯔꯥꯐꯤꯒꯤ ꯂꯥꯛꯄꯁꯤꯗꯅꯤꯁꯦ ꯉꯉꯥꯎꯔꯨꯁꯦꯗ
ꯍꯣꯏ
ꯅꯍꯥꯟ ꯅꯠ ꯑꯦꯛꯖꯥꯝ ꯌꯥꯝ ꯂꯨꯏ ꯍꯥꯏꯅ
ꯍꯥꯏꯅꯩꯌꯦ ꯑꯩ ꯏꯃꯥꯟꯅꯕꯤ ꯊꯥꯕ ꯆꯠꯂꯦ ꯃꯣꯏꯅ ꯂꯨꯏ ꯍꯥꯏꯔꯛꯑꯦ ꯌꯥꯝ
ꯍꯟꯇꯪꯅ ꯀꯣꯏꯁꯟ ꯑ ꯀꯃꯥꯏ ꯀꯃ ꯀꯔꯝꯕꯅ ꯁꯦꯝꯖꯥꯠꯅꯣ ꯈꯪꯗꯦ ꯑꯃꯨꯛ ꯑꯃꯨꯛ ꯌꯥꯝ ꯌꯥꯝ ꯂꯨꯕ ꯌꯥꯎꯋꯦ ꯍꯥꯟꯅꯒꯤ ꯑꯣꯜꯒꯤ ꯃꯑꯣꯡꯗꯣ ꯁꯦꯝꯗꯕꯤꯗꯀꯣ